ꯇꯥ ꯍꯜꯂꫭ
ꯍꯜꯂꯣ ꯇꯥꯕ꯭ꯔꯣ
ꯑꯤ ꯇꯥꯏꯌꯦ ꯅꯪꯗꯤ
ꯑꯩꯁꯨ ꯇꯥꯏꯌꯦ
ꯑ ꯀꯔꯤ ꯇꯧꯔꯒ ꯂꯩꯌꯦ
ꯍꯧꯖꯤꯛ ꯑꯩ ꯐꯥꯝꯃꯦ ꯅꯟꯗꯦ
ꯍꯥ
ꯅꯟ ꯅꯟꯗꯤ
ꯑꯩꯁꯨꯨ ꯀꯩꯁꯨ ꯇꯣꯗꯦ
ꯑꯥ
ꯆꯥꯛ ꯆꯥꯔꯕ꯭ꯔꯣ
ꯆꯥꯔꯦ ꯅꯪ ꯆꯥꯔꯕ꯭ꯔꯣ
ꯑꯥ ꯍꯣꯏ ꯑꯩꯁꯨ ꯆꯔꯦ
ꯇꯧꯕ꯭ꯔꯣ ꯍꯜꯂꯣ ꯊꫭ ꯍꯜꯂꯣ